ꯃꯁꯥꯝꯗꯣ ꯑꯝꯇ ꯍꯥꯏꯔꯒ ꯇꯧꯕꯅꯤ
ꯑꯗꯩꯗꯤ ꯑꯗꯨꯝ ꯇꯥꯔꯕꯣ ꯑꯗꯩꯗꯤꯁꯨ ꯁꯥꯎꯃꯤꯉꯣꯏ ꯀꯩꯅ ꯀꯧꯕꯤꯔꯨ ꯍꯥꯏ ꯑꯗꯨꯝ ꯀꯧꯕꯧꯤꯗ꯭ꯔꯦ
ꯎꯝ
ꯅꯝꯕꯔꯗꯩ ꯀꯩꯗꯩ ꯀꯩꯗꯩ ꯑꯩꯅ ꯕ꯭ꯂꯣꯛ ꯂꯣꯗ ꯇꯧꯁꯤꯟꯕꯅꯤ ꯑꯥꯏ ꯗꯩ ꯀꯩꯗꯩ
ꯕ꯭ꯂꯣꯛ ꯇꯧꯁꯤꯜꯂꯣꯅꯦ ꯅꯪꯁꯨ ꯅꯣꯡ ꯐꯥꯗꯣ ꯑꯗꯨꯝ ꯀꯩꯅꯣ ꯇꯧꯔꯛꯀꯅꯤ ꯀꯩꯅꯣ
ꯄꯣꯠꯂꯣꯏꯒ ꯂꯣꯏ ꯇꯧꯊꯣꯛꯄꯅꯤ ꯑꯗꯣ ꯃꯥꯗꯣ ꯄ꯭ꯔꯥꯏꯚꯦꯠ ꯊꯝꯃꯦꯕ ꯑꯩꯅ ꯑꯟꯐꯣꯂꯣ ꯇꯧꯋꯤ ꯅꯨꯡꯉꯥꯏꯇꯕꯒꯤꯩꯅꯣꯪꯗꯤ ꯑꯃꯨꯛꯇꯪꯨꯛ ꯎ ꯑꯃꯨꯛꯗ ꯑꯃꯨꯛꯦ ꯄ꯭ꯔꯥꯏꯚꯦꯠ ꯑꯦꯀꯥꯎꯟ ꯊꯝꯕꯗꯣ ꯑꯃꯨꯛ ꯊꯝꯃꯛꯇꯦꯕ ꯍꯣꯏ ꯊꯝꯃꯛꯇꯦꯕ ꯑꯃ ꯑꯃꯛ ꯑꯗꯣ ꯑꯩꯅ ꯑꯃꯨꯛ ꯃꯥꯁꯨ ꯑꯩꯣꯟ ꯑꯃꯨꯛ ꯑꯟ ꯐꯣꯂꯣ ꯇꯧꯔꯒ ꯃꯥꯜꯂꯦꯗ ꯑꯃꯨꯛꯨꯛ ꯉꯇꯦ ꯑꯩꯅ ꯑꯩꯅꯨꯛ ꯐꯣꯂꯣ ꯇꯧꯁꯤꯂꯦ ꯃꯥ ꯑꯃꯨꯛ ꯇꯧꯔꯦ
ꯍ
ꯑꯗꯨꯝ ꯐꯨꯅ ꯂꯩꯛꯏꯅꯤ ꯑꯗꯨꯝ ꯁ꯭ꯀꯨꯜꯗꯒ ꯑꯗꯨꯝ ꯈꯟꯅꯅꯔꯔꯤꯅꯦ ꯑꯗꯨꯣꯏꯁꯨ ꯑꯗꯨꯝ ꯇꯤꯟꯅꯔꯤꯅꯦꯕ ꯑꯗꯨꯒ ꯍꯥꯏꯗꯤ ꯃꯥꯅ ꯃꯇꯝ ꯑꯣꯏꯔꯣ ꯀꯩ ꯑꯣꯏ ꯂꯣꯏ ꯍꯥꯏꯕ ꯍꯥꯏꯗꯤ ꯍꯣꯏ ꯃꯥ ꯀꯩꯅꯣꯝ ꯂꯩꯔꯁꯨ ꯑꯗꯨꯝ ꯍꯥꯏꯕ ꯌꯥꯏꯅ ꯑꯗꯨꯒꯤꯀꯣ ꯍꯥꯏꯗꯤ
ꯑꯗꯨꯅꯅꯦ ꯑꯗꯣ ꯍꯥꯏꯖꯕ ꯋꯥꯅꯦ ꯃꯤ ꯅꯪꯕꯨꯣ ꯍꯥꯏꯕꯗ ꯅꯨꯡꯉꯥꯏꯇꯕ ꯄꯣꯠ ꯑꯣꯏꯔꯗꯤ ꯀꯃꯥꯏ ꯍꯥꯏꯗꯣꯏꯅꯣ ꯅꯉꯣꯟꯗ
ꯁꯝꯅ ꯍꯥꯏꯔꯕꯗ ꯍꯥꯏꯕꯕꯨꯗꯤ ꯅꯨꯡꯉꯥꯏ ꯍꯣꯏ ꯇꯝꯊꯣꯛ ꯅꯗꯣ ꯅꯉꯣꯟꯗ ꯇꯝꯕꯕꯨꯗꯤ ꯅꯨꯡꯉꯥꯏꯇꯦ ꯑꯗꯨꯏꯁꯨ ꯄꯅ ꯍꯥꯏ ꯀ ꯀꯃꯥꯏꯅ ꯃꯅꯨꯡꯨ ꯑꯣꯏꯔ ꯃꯄꯥꯟꯗ ꯂꯣꯏꯅ ꯑꯃꯛ ꯍꯥꯏꯗꯤ ꯂꯣꯏ ꯇꯝꯃꯦꯕ ꯍꯥꯏꯗꯤ
ꯎꯝ
ꯎ ꯑꯗꯨꯒ ꯑꯥꯗ ꯂꯩꯈ꯭ꯔꯦ ꯌꯥꯝ ꯄꯣꯣꯡꯕꯗꯥꯏ ꯇꯧꯁꯨ ꯂꯩ ꯑꯩꯅ ꯁꯥꯎꯅꯤꯡꯁꯤꯗꯣ
ꯍꯥꯏꯗꯤ ꯃꯥꯒꯤ ꯅꯨꯄꯥꯒ ꯀꯣꯏꯈ꯭ꯔꯒ ꯇꯧꯕ ꯃꯥꯜꯂꯤꯀꯣ
ꯑꯗꯣ ꯑꯗꯨꯏꯁꯨ ꯍꯥꯏꯕꯤꯔꯛꯒꯩꯅꯣ ꯑꯦ
ꯍꯥꯏꯃ ꯑꯗꯨꯕꯨ ꯅꯪꯉꯣꯟ ꯇꯤꯟꯅꯔꯛꯄꯅ ꯃꯥꯟꯅꯕ ꯅꯉꯣꯟꯗꯕꯨ ꯑ ꯅꯨꯄꯥ ꯀꯣꯏꯈ꯭ꯔꯕꯣ ꯅꯨꯄꯥ ꯀꯣꯏꯔꯦ ꯑꯗꯨꯅ ꯑꯩ ꯅꯉꯣꯟ ꯀꯧꯕ ꯌꯥꯗ꯭ꯔꯦ ꯀꯥꯏꯅ ꯍꯥꯏꯗꯔꯕ
ꯑꯦ ꯑꯗꯨ ꯀꯣꯏꯔꯦ ꯑꯗꯨ ꯈꯣꯠꯂꯛꯑꯦ ꯑꯗꯣ ꯋꯥꯔꯤ ꯌꯥꯝ ꯁꯥꯟꯅꯕꯗ ꯅꯨꯡꯉꯥꯏꯗꯧ ꯃꯥꯟꯗꯦ ꯍꯥꯏꯜꯂꯨꯔꯦ ꯑꯗꯨ ꯏ ꯑꯗꯨ ꯀꯩ ꯀꯥꯏꯒꯦ ꯍꯥꯏꯁꯦ ꯑꯗꯨ ꯅꯠꯇꯕ ꯋꯥꯔꯤ ꯑꯇꯣꯞꯄ ꯑꯩ ꯍꯥꯏꯁꯤꯅꯤ ꯑꯗꯨ ꯅꯠꯇꯕ ꯋꯥꯔꯤ ꯑꯇꯣ ꯃꯌꯥꯝ ꯁꯥꯟꯅꯁꯦ ꯍꯥꯏꯔꯒ꯫
ꯈꯪꯗ꯭ꯔꯦ ꯑꯗꯨꯗꯤ ꯅꯣꯏ ꯅꯣꯏ ꯋꯥꯔꯤꯁꯤꯗꯤ꯫
ꯍꯣꯏ ꯃꯥꯟꯅꯕꯨꯗꯤ ꯃꯥꯟꯗꯣ ꯍꯥꯏꯗꯤ ꯃꯤ ꯌꯥꯝ ꯋꯥꯔꯤ ꯁꯥꯟꯅꯅꯤꯡꯗꯦ ꯍꯧꯖꯤꯛꯀꯥꯟ ꯀꯩꯒꯤꯅꯣ ꯁꯥꯟꯅꯅꯤꯡꯗꯦ ꯈꯣꯠꯇꯦ ꯍꯥꯏꯅ ꯑꯗꯨ ꯑꯣꯏꯅꯤꯅꯦ ꯑꯩꯁꯨ꯫
ꯎꯝ ꯅꯪ ꯀꯩ ꯇꯧꯔꯤꯅꯣ ꯑꯗꯨꯝ ꯂꯩꯔꯤꯕꯣ ꯃꯅꯨꯡꯗ꯫
ꯂꯩ꯫
ꯁꯥꯗ꯭ꯔ ꯌꯥꯝꯅ꯫
ꯅꯪꯒꯤ ꯅꯪꯒꯤꯁꯨ ꯋꯥꯔꯤ ꯑꯃꯂꯤꯌꯨ ꯇꯁꯤ꯫
ꯑꯩ ꯋꯥꯔꯤ ꯀꯩ ꯋꯥꯔꯤꯗꯣꯏꯅꯣ ꯋꯥꯔꯤ ꯑꯃ ꯂꯩꯕ ꯃꯤ ꯅꯠꯇꯦꯝꯃꯤ ꯑꯩꯈꯣꯏꯗꯤ꯫
ꯑꯗꯨꯗꯤ ꯅꯣꯏ ꯅꯪꯒꯤꯗꯤ ꯂꯩꯇꯦ꯫
ꯍꯥꯏꯗꯣꯏ ꯋꯥꯔꯤ ꯁꯤ ꯂꯤꯁꯤꯒꯦ ꯈꯟꯒꯦꯀꯣ ꯑꯗꯨꯗꯤ꫰꫰
ꯍꯣꯏ ꯍꯣꯏ꯫
ꯎꯝ꯫
ꯍꯥꯏꯗꯤ ꯅꯪ ꯈꯪꯅꯕꯗꯤ ꯂꯩꯇꯕꯣ ꯅꯣꯏ ꯁꯥꯥꯏ꯫
ꯑꯩꯔꯣ꯫
ꯍꯣꯏ ꯍꯧꯖꯤꯛꯀꯥꯟꯗꯕꯨ ꯂꯩꯇꯦ ꯍꯥꯏꯕꯗ ꯆꯠꯂꯣꯗ꯫
ꯅꯪꯗꯤ ꯍꯣꯏ ꯑꯩꯁꯨ꯫ ꯑꯩꯁꯨ ꯂꯩꯔꯝꯃꯦ ꯂꯩꯔꯝꯗꯦ ꯍꯥꯏꯕꯗꯤ ꯌꯥꯔꯣꯏ ꯂꯩꯔꯝꯃꯦ ꯑꯗꯨ ꯂꯩꯇ꯭ꯔꯦ ꯍꯧꯖꯤꯛꯇꯤ ꯑꯃꯨꯛ꯫
ꯀꯩꯗꯧꯔꯕ꯫
ꯁ ꯈꯪꯉꯦꯗ ꯀꯩꯗꯧꯔꯤꯅꯣ ꯑꯩꯁꯨ ꯀꯣꯛ ꯉꯥꯎꯋꯦ ꯑꯩ ꯁꯥꯎꯕꯔ ꯁꯥꯎꯅꯒꯔꯕ ꯑꯗꯨꯒꯤ꯫
ꯒꯤꯌꯟ ꯃꯦꯟ ꯇꯥꯒꯤꯗꯦ ꯍꯥꯏꯗꯨꯔ꯫
ꯍꯣꯏ ꯁꯥꯎꯅꯈ꯭ꯔꯦ ꯋꯥꯔꯧꯅꯈ꯭ꯔꯦ ꯑꯗꯨꯅꯅꯤ꯫
ꯑꯩꯗꯤ ꯂꯩꯖꯥꯠꯅꯤ ꯋꯥꯔꯤꯁꯦ ꯃꯤꯅ ꯇꯥꯕ ꯐꯨꯗꯤꯡꯕ ꯋꯥꯔꯤ ꯑꯣꯏꯅꯤ꯫
ꯀꯩ ꯀꯃꯥꯏꯅ ꯇꯧꯔꯤꯅꯣ꯫
ꯅꯣꯛꯅꯤꯡꯉꯦ ꯂꯤꯕꯨꯗꯤ ꯂꯤꯔꯛꯀꯦꯕꯥꯀꯣ꯫ ꯑꯗ ꯂꯤꯕꯨꯗꯤ ꯂꯤꯔꯛꯀꯦ ꯉꯥꯡꯅꯤ ꯉꯥꯡ ꯀꯅꯨ꯫
ꯀꯩꯅꯣ꯫
ꯍꯥꯏꯗꯤ ꯃꯤ ꯃꯤ ꯀꯅꯥꯝꯇꯗꯤ ꯅꯨꯡꯉꯥꯏꯔꯣꯏꯕ ꯑꯩꯅ ꯇꯧꯔꯤꯗꯣ ꯍꯥꯏꯗꯤ ꯑꯗꯨꯏꯁꯨ ꯑꯩꯁꯨ ꯎꯄꯥꯏ ꯂꯩꯇꯕꯩꯅꯦꯕ꯫
ꯑꯣ ꯍꯥꯏꯔꯣ ꯍꯥꯏ
ꯍꯧꯖꯤꯛꯀꯤ ꯃꯤꯖꯦ ꯈꯪꯕꯔ꯫ ꯑꯩ ꯍꯥꯟꯅꯕꯨꯗꯤ ꯑꯩ ꯊꯤꯡꯉꯥꯎ ꯇꯧꯏ ꯑꯩ ꯊꯣꯛꯄ ꯄꯪꯂꯩꯂꯩꯀꯣ ꯑꯩ ꯊꯣꯡꯉꯥꯟꯗ ꯑꯩ ꯑꯗ ꯍꯧꯖꯤꯛꯀꯤ ꯃꯤꯁꯦ꯫ ꯑꯩ ꯀꯣꯆꯤꯡ ꯇꯧꯕꯗ ꯊꯦꯡꯅꯗꯣꯏꯅꯦ ꯃꯥꯁꯦ ꯁ꯭ꯀꯨꯜꯕꯨꯗꯤ ꯄꯨꯟꯗꯦ ꯅꯝꯕꯣꯗꯤꯌꯥꯗꯒꯤ ꯃꯥꯁꯨ ꯑꯇꯣꯞꯄ ꯅꯝꯕꯣꯗꯤꯌꯥꯗꯒꯤ꯫ ꯑꯩꯁꯨ ꯑꯩ ꯃꯁꯛ ꯃꯥ ꯃꯁꯛ ꯁꯨꯡꯈꯪ ꯈꯪꯗꯦꯀꯣ ꯑꯩ ꯁꯨꯅ ꯈꯪꯗꯦ ꯇ꯭ꯔꯦꯟ ꯀꯣꯆꯤꯡ ꯇꯧꯕ ꯊꯦꯡꯅꯔꯤꯗꯨꯗꯒꯤ꯫ ꯃꯁꯛꯁꯨ ꯀꯪ ꯈꯪꯗꯦ ꯑꯩꯅꯁꯨ ꯈꯪꯅꯤꯡꯕꯁꯨ ꯄꯣꯛꯇꯦ ꯃꯁꯛꯁꯨ ꯈꯪꯗꯤ ꯑꯗꯨꯝ ꯈꯪꯗꯦ꯫ ꯑꯗꯩ ꯑꯩꯗꯣ ꯁ꯭ꯀꯨꯜꯗ ꯍꯜꯂꯛꯑ ꯃꯇꯨꯡꯗ ꯑꯃ ꯍꯥꯏꯗꯤ ꯀꯥꯏ ꯀꯥꯏꯗꯅꯣ ꯈꯪꯒꯦ꯫ ꯃꯤ ꯃꯌꯥꯝ ꯑꯃꯁꯁꯦ ꯊꯥꯔꯛꯑꯦ ꯁꯨꯝ ꯅꯕꯣꯗꯤꯌꯥꯗꯦꯅꯤ ꯈꯣꯠꯇꯦ ꯍꯥꯏꯔꯝꯃꯤꯅ ꯑꯩꯁꯨ ꯑꯗꯨꯝ ꯑꯦ꯫ ꯑꯗꯨ ꯑꯣꯏꯇꯥꯔꯁꯨ ꯋꯥꯔꯤ ꯁꯨꯝ ꯁꯥꯟꯅꯕꯤꯕꯗꯣ꯫ ꯑꯗ ꯑꯩꯅꯁꯨꯝ ꯁꯨꯝ ꯁꯥꯟꯅꯩ ꯑꯦꯂꯕꯦꯟꯗꯁꯨ ꯑꯩꯉꯣꯟꯗ ꯇꯨꯏꯁꯟ ꯂꯥꯛꯀꯗ꯭ꯔꯥ ꯂꯥꯛꯀ꯭ꯔꯥ ꯍꯪꯉꯤ ꯑꯩꯅ ꯂꯥꯛꯑꯣꯏ ꯍꯥꯏꯔꯨꯕꯩ ꯂꯥꯛꯇꯦꯀꯣ ꯑꯩꯕꯨꯗꯤ ꯑꯗꯨꯝ ꯆꯠꯂꯦ꯫ ꯑꯗꯨꯒ ꯇꯨꯌꯦꯜꯞꯇꯁꯨ ꯇꯨꯁꯟ ꯂꯥꯛꯀꯗ꯭ꯔꯥ ꯍꯪꯉꯦ ꯑꯩꯅ ꯑꯩꯅ ꯂꯥꯛ ꯀꯅꯤ ꯍꯥꯏꯔꯨꯕꯩ ꯑꯩ ꯂꯥꯛꯑꯦ ꯑꯗꯨꯗꯒꯤ ꯁꯦꯝꯝꯖꯤꯡꯉꯒꯦ ꯋꯥꯔꯤꯁꯦ ꯇꯜꯂꯤ ꯂꯤꯅꯤꯡꯗꯦ꯫
ꯎꯝ ꯍꯥꯏꯔꯣ꯫
ꯆꯃꯥꯗꯣꯇꯦꯟꯙꯤ ꯇꯨꯌꯦꯜꯞꯄꯣꯗ ꯁꯨꯝ ꯉꯥꯏꯂꯩꯕ ꯈꯪꯕꯔ꯫ ꯃꯥ ꯍꯥꯏꯁꯦ ꯑꯗꯨꯝ ꯉꯥꯏ ꯍꯧꯖꯤꯛꯀꯤ ꯃꯤꯁꯦ꯫
ꯎꯝ꯫
ꯑꯩꯅꯒ ꯅꯠꯇꯦ ꯃꯥꯅꯅꯤ ꯀꯥꯏ ꯊꯠꯂꯤꯁꯦ꯫
ꯑꯗꯨꯅꯦ ꯅꯨꯕꯥꯅꯤ ꯖꯦꯟꯗꯔ ꯑꯣꯅꯔꯦꯀꯣ꯫
ꯑꯦ ꯑꯩꯗꯤ ꯃꯁꯛ ꯈꯪꯕꯗꯨ ꯅꯠꯇꯦ ꯃꯥꯗꯣ ꯀꯩꯝꯖꯨ ꯃꯁꯛ ꯈꯪꯕꯖꯨ ꯅꯠꯇꯅ ꯑꯦ
ꯍꯣꯏ ꯑꯗꯨꯢꯁꯨ ꯍꯥꯏꯗꯤ ꯅꯨꯄꯥꯅ ꯇꯧꯒꯗꯕ ꯊꯕꯛꯅꯦꯕ
ꯑꯩꯅ ꯃꯥ ꯄꯥꯝꯕ ꯅꯠꯇꯅ ꯑꯩꯅ ꯅꯣꯡꯗ ꯍꯟꯅ ꯌꯦꯡꯕꯤꯔꯨꯕꯖꯨ ꯅꯠꯇꯅ ꯑꯗꯨꯒ ꯑꯩꯗꯤ ꯍꯥꯏꯗꯤ ꯃꯣꯏ ꯃꯣꯏ ꯁ꯭ꯀꯨꯜꯗ ꯑꯩꯒꯤ ꯏꯃꯥꯟꯅꯕ ꯌꯥꯝ ꯂꯨꯅ ꯇꯤꯅꯕ ꯑꯃꯖꯨ ꯌꯥꯎꯋꯦꯕ ꯃꯣꯏ ꯀ꯭ꯂꯥꯁꯇ
ꯎꯝ
ꯈꯪꯗꯦꯗ ꯑꯩ ꯃꯤꯡꯒꯥꯗꯣ ꯑꯩ ꯁꯨꯆꯠ ꯆꯠꯇꯕ ꯁ꯭ꯀꯨꯜꯗꯨꯗ ꯃꯣꯏ ꯀ꯭ꯂꯥꯁꯇ ꯑꯩ ꯃꯤꯡꯒꯥꯢꯖꯦ ꯋꯥꯏꯖꯥꯏꯕꯤꯅꯤ ꯄꯨꯂꯞ
ꯎꯝ
ꯑꯗꯨꯒ ꯑꯩꯈꯣꯏꯃꯥꯟꯅꯕ ꯑꯃ ꯍꯥꯏꯗꯤ ꯁꯨꯝ ꯇꯨꯋꯦꯜꯞ ꯀꯥꯔꯛꯄ ꯀꯣꯆꯤꯡ ꯀꯩꯀꯥ ꯆꯠꯄꯗꯨꯗ ꯑꯩꯈꯣꯢ ꯢꯃꯥꯟꯅꯕ ꯀꯩꯀꯥꯗꯨꯅ ꯑꯆꯥꯄꯣꯠ ꯆꯥꯔꯨꯁꯤ ꯈꯣꯠꯂ ꯁꯨꯝ ꯄꯨꯊꯣꯛꯑꯦꯕ ꯁꯨꯝ ꯃꯣꯏꯒ ꯁꯨꯝ ꯄꯨꯜꯂꯦ ꯑꯗꯩ ꯁꯨꯝ ꯈꯖꯤꯛ ꯈꯖꯤꯛ ꯄꯨꯜꯂꯦ ꯑꯗꯩ ꯋꯥꯔꯤ ꯈꯖꯤꯛ ꯈꯖꯤꯛꯗꯤ ꯁꯥꯟꯅꯕ ꯍꯧꯔꯦ ꯑꯩꯁꯨ ꯑꯗꯨꯒ ꯑꯩ ꯑꯩ ꯏꯟꯇꯔꯦꯁꯁꯨ ꯂꯩꯇꯦ ꯑꯩ ꯊꯣꯛꯄ ꯑꯗꯨꯝ ꯇꯧ ꯂꯩ ꯑꯩꯁꯨ ꯑꯆꯥꯄꯣꯠ ꯆꯥꯕꯗ ꯆꯠꯂꯤꯄꯣꯠꯅꯤ ꯑꯆꯥꯄꯣꯠ ꯆꯥꯕꯗꯨꯖꯨ ꯑꯩꯈꯣꯏ ꯏꯃꯥꯟꯅꯕ ꯏꯕꯅꯤꯅ ꯆꯥꯅꯤꯡ ꯆꯥꯅꯤꯡꯕ ꯄꯪꯆꯥ ꯆꯥꯊꯣꯛꯑꯦ ꯑꯗꯨꯒ ꯄꯩꯁꯥꯅ ꯅꯨꯄꯤ ꯄꯤꯕꯤ ꯏꯀꯥꯏ
ꯅꯪ ꯋꯥꯔꯤꯖꯤꯗꯤ ꯑꯩꯗꯤ ꯁꯥꯎꯅꯤꯡꯕꯕꯨ ꯍꯧꯔꯛꯄꯩ ꯇꯥꯏꯞ ꯇꯧꯁꯜꯂꯛꯑꯦ ꯅꯪ ꯋꯥꯔꯤꯖꯤꯗ
ꯑꯗꯨꯏ ꯃꯇꯨꯡ ꯑꯩ ꯁꯨꯝ ꯀꯩꯁꯨꯝ ꯈꯪꯗꯦ ꯍꯥꯏꯗꯤ ꯑꯩꯅꯁꯨ ꯌꯥꯝꯅ ꯍꯥꯏꯗꯤ ꯀꯩꯅꯣ ꯇꯧꯕ ꯃꯇꯝꯕꯅꯤꯅ ꯍꯥꯏꯗꯤ ꯃꯤꯅ ꯆꯠ ꯈꯪꯉꯕꯁꯨ ꯅꯠꯇꯦ ꯑꯩꯅ ꯀꯩꯅꯣ ꯇꯧꯔꯨꯕꯁꯨ ꯅꯠꯇꯕꯅꯤ ꯑꯗꯨꯑꯣꯏꯁꯨ ꯍꯥꯏꯗꯤ ꯃꯤ ꯇꯝꯗꯁꯨ ꯌꯥꯝ ꯊꯤꯅ ꯍꯥꯏꯗꯨꯅ ꯇꯜꯂꯦꯕ ꯑꯗꯨꯒꯤ ꯁꯨꯝ ꯍꯥꯏꯗꯤ ꯑꯩꯗꯤ ꯋꯥꯔꯤꯗꯨ ꯈꯖꯤꯛ ꯈꯖꯤꯛꯇꯤ ꯁꯨꯝ ꯁꯥꯟꯅꯩ ꯑꯗꯣ ꯇꯨꯌꯦꯞꯁꯨ ꯀꯥꯏꯔꯤꯝꯅ ꯑꯗꯨ ꯀ ꯇꯧꯅꯤꯡꯕꯁꯨ ꯄꯣꯛꯇ꯭ꯔꯦ ꯑꯗꯩ ꯁ꯭ꯀꯨꯜꯗ ꯂꯩꯔꯗꯤ ꯏꯃꯥ ꯃꯌꯥꯝ ꯄꯨꯂꯞ ꯃꯣꯡ ꯈꯪꯗꯕꯅꯤꯅ ꯑꯗꯨꯝ ꯑꯗꯨꯝꯕꯗꯤ ꯀꯩꯝ ꯈꯟꯗꯦꯕ ꯑꯗꯣ ꯑꯩꯖꯨ ꯅꯨꯡꯉꯥꯏꯔꯛꯇ꯭ꯔꯦ ꯀꯣ ꯇꯧꯅꯤ ꯈꯪꯗꯕ ꯑꯩ ꯌꯨꯝ ꯂꯩꯊꯣꯛꯑꯝꯗꯥꯢ ꯑꯩꯁꯦ ꯃꯥꯗꯣ ꯍꯥꯏꯗꯤ ꯐꯖꯅꯁꯨ ꯍꯥꯏꯖꯔꯛꯑꯦꯕ ꯑꯩꯉꯣꯟꯗ ꯐꯖꯅꯁꯨ ꯍꯥꯏ ꯃꯥꯗꯣ ꯀꯞꯄꯣꯏ ꯀꯩꯑꯣꯢ ꯁꯨꯝ ꯍꯥꯏꯔꯛꯑꯦ ꯑꯩꯖꯨ ꯁꯨꯝ ꯅꯨꯡꯉꯥꯏꯔꯛꯇ꯭ꯔꯕ ꯍꯥꯏꯗꯤ ꯑꯩꯅꯁꯨ ꯍꯥꯏꯗꯤ ꯀꯃꯥꯏ ꯍꯥꯏꯅꯤ ꯑꯩꯅ ꯍꯦꯛ ꯀꯩꯅꯣ ꯇꯧꯕꯒ ꯍꯥꯏꯗꯤ ꯏꯁꯥ ꯑꯩꯅ ꯗꯥꯏꯔꯦꯛ ꯏꯒꯅꯣꯔ ꯇꯧꯔꯒ ꯀꯩꯝ ꯑꯗꯨꯃꯥꯏꯅ ꯇꯧꯅꯤ ꯈꯣꯅ ꯗꯥꯏꯔꯦꯛꯁꯨ ꯍꯥꯏꯗꯣꯛꯎ ꯅꯠ ꯇꯝꯅꯤꯅ ꯁꯨꯝ ꯑꯩꯅ ꯁꯨꯝ ꯋꯥꯔꯤ ꯁꯥ ꯁꯥꯕꯤꯔꯨꯕꯅꯤꯀꯣ ꯑꯩꯁꯨ ꯅꯨꯡꯉꯥꯏꯇ꯭ꯔꯦꯅꯦ ꯃꯥꯅ ꯆꯍꯤ ꯀ꯭ꯂꯥꯁ ꯃꯥꯗꯨ ꯀꯅꯥꯝ ꯈꯪꯅꯔꯛꯇꯦꯕ ꯃꯥꯗꯣ ꯀ꯭ꯂꯥꯁ ꯇꯦꯟꯗꯒꯤ ꯑꯩꯉꯣꯟꯗ ꯑꯗꯨꯝ ꯀꯩꯅꯣ ꯇꯧꯅꯤ ꯉꯥꯏ ꯂꯩꯇꯕꯗ ꯁꯨꯝ ꯅꯨꯡꯉꯥꯏꯔꯛꯇ꯭ꯔꯕ ꯑꯗꯣ ꯑꯩꯅ ꯌꯥꯊꯣꯛꯎꯕꯅꯦꯕ ꯑꯗꯨꯒ ꯈꯟꯗꯦ ꯃꯈꯥꯗꯤ
ꯃꯈꯥꯗꯤ ꯑꯗꯨꯝ ꯊꯥ ꯑꯃꯅꯤ ꯑꯗꯨꯝ ꯌꯨꯝꯗ ꯑꯗꯨꯝ ꯃꯇꯝ ꯈꯔꯗꯤ ꯐꯪꯉꯤꯗꯅ
ꯎꯝ
ꯑꯗꯨ ꯋꯥꯔꯤ ꯁꯥꯟꯅꯔꯝꯃꯦ ꯐꯖꯅ ꯀꯩꯀꯥ ꯁꯨꯝ ꯋꯥꯔꯤ ꯁꯨꯝ ꯁꯥꯟꯅꯔꯝꯃꯦ ꯑꯗꯣ ꯃꯥꯅꯁꯨ ꯀꯩꯅꯣ ꯇꯧꯅꯤ ꯑꯩꯅꯁꯨ ꯌꯥꯝ ꯂꯨ ꯇꯧꯕꯤꯕ ꯍꯥꯏꯗꯤ ꯃꯤꯅ ꯁꯨꯝ ꯀꯩꯅꯣ ꯇꯧꯖꯕꯅꯤꯅ ꯈꯣꯠꯂꯤꯅ ꯃꯥ ꯑꯩ ꯑꯗꯨꯝ ꯌꯥꯕꯤꯌꯦꯅ ꯑꯗꯨꯒꯤ ꯑꯗꯨꯒꯤ ꯃꯇꯨꯡ ꯑꯩꯗꯣ ꯀꯩꯅꯣꯒꯤ ꯈꯜꯂꯦ ꯑꯗꯩ ꯀꯣꯆꯤꯡ ꯇꯧꯕꯒꯤ ꯈꯜꯂꯦ ꯆꯪꯉꯅꯤ ꯈꯣꯠꯂꯅꯤ ꯍꯥꯏꯅ ꯆꯪꯉꯦ ꯆꯍꯤ ꯑꯃ ꯄꯨꯡ ꯁꯨꯡꯋꯥꯥꯏ ꯄꯥꯏꯗꯕꯅꯦ ꯑꯩꯁꯦ ꯄꯥꯎꯁꯨ ꯄꯥꯎ ꯐꯥꯎꯕ ꯐꯪꯗꯦꯀꯣ ꯑꯗꯨꯒꯥꯟ ꯁꯟꯗꯦ ꯁꯟꯗꯦꯗ ꯄꯨꯡ ꯑꯃꯃꯝꯗꯤ ꯄꯥꯏꯍꯜꯂꯦꯗꯣ ꯌꯨꯝꯒꯤ ꯇꯧꯕꯋꯣ ꯑꯗꯒꯤ ꯀꯩꯀꯥ ꯇꯧꯕꯣ ꯑꯗꯨꯝ ꯃꯇꯝ ꯐꯪꯗꯦ ꯊꯥ ꯑꯃꯒꯤ ꯃꯅꯨꯡꯗ ꯃꯤꯅꯤꯠ ꯃꯔꯤꯒꯨꯝꯕꯗꯤ ꯁꯥꯟꯅꯔꯝꯒꯗ꯭ꯔꯥ ꯑꯗꯨꯁꯨ ꯐꯪꯕꯣꯏ ꯐꯪꯗꯕꯣꯏꯅꯤꯀꯣ ꯍꯥꯏꯖꯦ ꯑꯗꯨ ꯈꯪꯗꯦ ꯑꯗꯨ ꯃꯈꯥꯗꯤ ꯑꯩꯈꯣꯏꯕꯤ ꯑꯩ ꯑꯣꯏꯔꯁꯨ ꯅꯨꯡꯉꯥꯏꯔꯣꯢ ꯃꯤ ꯑꯣꯏꯁꯨ ꯅꯨꯡꯉꯥꯏꯔꯣꯢ ꯀꯅꯥꯅꯕꯨ ꯅꯨꯡꯉꯥꯏꯗꯨ ꯑꯗꯨ ꯑꯩꯁꯨ ꯎꯄꯥꯏꯗꯤ ꯂꯩꯈꯤꯗꯕꯅꯤ
ꯎꯝ
ꯑꯗꯨꯏ ꯃꯇꯨꯡ ꯑꯩꯗꯣ
ꯑꯗꯣ ꯅꯪꯉꯣꯟꯗ ꯅꯨꯡꯁꯤ ꯐꯤꯖꯕ ꯃꯤ ꯑꯃꯅ ꯑꯗꯨꯃꯥꯏꯅ ꯇꯧꯕꯤꯕ ꯍꯥꯏꯁꯦ ꯅꯪꯅꯦ ꯅꯣꯡꯃꯗꯤ ꯑꯗꯨꯝ ꯐꯪꯕꯅꯤꯀꯣ
ꯑꯩꯅ ꯍꯥꯏꯗꯤ ꯑꯦ ꯑꯩꯅ ꯃꯉꯣꯟꯗ ꯀꯩ
ꯅꯪꯅ ꯇꯧꯗꯕ ꯌꯥꯗꯕꯒꯤ ꯅꯪꯅ ꯑꯦ ꯑꯩ ꯃꯥꯗꯣ ꯍꯥꯏꯗꯤ ꯊꯑꯣꯏꯅ ꯇꯧꯒꯦ ꯍꯥꯏꯕ ꯅꯠꯇꯕꯗ ꯍꯥꯏꯗꯤ ꯊꯑꯣꯏꯅ ꯅꯨꯡꯉꯥꯏꯍꯟꯗꯕ ꯅꯠꯇ꯭ꯔꯒꯁꯨ ꯍꯣꯏ ꯊꯕꯣꯏꯗ ꯅꯨꯡꯉꯥꯏꯍꯟꯗꯕꯅ ꯑꯃꯅꯤꯀꯣ ꯑꯗꯨꯒ ꯊꯕꯛꯅ ꯌꯥꯗꯕ ꯀꯩꯅ ꯌꯥꯗꯕꯗꯨꯅ ꯇꯣꯉꯥꯟꯕ ꯑꯝꯅꯤꯀꯣ ꯑꯗꯨ ꯑꯣꯏꯔꯒꯗꯤ ꯁꯨꯝ ꯀꯥꯏꯗꯦ ꯅꯠꯇꯕꯤꯗ ꯅꯪꯅ ꯁꯨꯝ ꯊꯧꯁꯥ ꯋꯥ ꯁꯠꯇꯕꯒꯨꯝꯕ ꯂꯩꯗꯅ
ꯑꯗꯨꯝ ꯑꯗꯨꯝꯕꯗꯤ ꯇꯧꯈꯤꯗꯔꯥꯗ ꯍꯥꯏꯗꯤ ꯑꯩꯗꯣ ꯑꯩꯅ ꯑꯗꯨꯃꯥꯏꯅ ꯇꯧꯒꯤ ꯇꯥꯔꯗꯤ ꯑꯩꯗꯤ ꯁꯨꯃꯥꯏꯅ ꯇꯧꯕꯗꯤ ꯌꯥꯝ ꯇꯪ ꯇꯧꯕꯔꯗꯤ ꯁꯨꯥꯏꯅ ꯂꯦꯀꯦ ꯈꯠꯀꯦꯜꯂꯦ ꯐꯥꯎꯝꯗꯦꯕ ꯍꯥꯏꯗꯤ ꯁꯨꯝ ꯈꯪꯉꯨꯗꯕꯅꯤꯅ ꯑꯗꯣ ꯀꯣꯟꯗꯗꯤ ꯁꯨꯝ ꯂꯣꯏꯅꯔꯀꯥꯟꯗ ꯁꯨꯝ ꯀꯩꯅꯣ ꯇꯧꯔꯦꯕ ꯍꯥꯏꯗꯤ ꯁꯨꯝ ꯍꯥꯟꯕꯁꯨ ꯍꯥꯏꯗꯤ ꯑꯗꯨꯒ ꯑꯩꯅ ꯑꯦꯛꯖꯥꯝ ꯊꯝꯗꯥꯏꯗ ꯈꯪꯕ꯭ꯔꯥ ꯑꯁ
ꯀꯁ ꯀꯞꯄꯨ ꯀꯞꯄꯨꯨꯔꯅꯤꯗ
ꯃꯥꯅ ꯃꯥꯗꯣ ꯄꯤꯁ ꯄꯥꯝꯃꯦ ꯑꯩꯖꯥ ꯊꯥꯝꯗꯥ ꯀꯨꯏꯅ ꯀꯥꯟꯅꯤꯀꯣ ꯑꯗꯣ ꯍꯥꯏꯗꯤ ꯄꯤꯁ ꯄꯥꯝ ꯈꯣꯠꯂꯦ ꯃꯤ ꯀꯅꯥ ꯋꯥꯔꯤ ꯁꯥꯟꯅꯤꯡꯗꯦ ꯈꯪꯅꯤꯡꯗꯦ ꯐꯦꯃꯤꯂꯤ ꯄ꯭ꯔꯦꯁꯔꯁꯨ ꯈꯔ ꯂꯩꯌꯦ ꯈꯣꯠꯂꯦ ꯑꯩ ꯃꯥ ꯌꯨꯝꯗ ꯇꯧꯕꯗ ꯀꯩꯁꯨ ꯎꯕ ꯅꯠꯇꯦ ꯈꯪꯗꯦꯀꯣ ꯅꯣꯡꯕꯨꯗꯤ ꯅꯨꯡꯉꯥꯏꯇꯦꯕ ꯑꯩꯁꯨ
ꯃꯥꯅ ꯍꯥꯏꯔꯕ ꯃꯥꯅ
ꯍꯣꯏ ꯍꯣꯏ ꯃꯦꯁꯦꯖ ꯑꯣꯏꯅ ꯊꯔꯝꯕ ꯍꯥꯏꯇꯥꯥꯔꯦ ꯑꯩꯅ
ꯑꯗꯣ ꯅꯪꯅ ꯈꯪꯗꯕꯩꯅꯦꯕꯀꯣ ꯑꯩ ꯍꯥꯏꯒꯦꯕ ꯅꯨꯄꯤꯗꯤ ꯅꯝ ꯂꯩꯕꯅꯦꯕ ꯅꯨꯞ ꯅꯪꯅ ꯃꯥ ꯑꯃꯔꯣꯝꯗ ꯑꯗꯨ ꯃꯥꯏꯅ ꯅꯨꯡꯁꯤꯅꯩꯁꯦ ꯅꯪꯅ ꯇꯧꯗꯕ ꯃꯑꯣꯡꯗ ꯅꯨꯄꯤꯗꯣ ꯂꯣꯏ ꯇꯧ ꯂꯩꯔꯦ ꯅꯠꯇ꯭ꯔꯥ
ꯍꯣꯏ
ꯃꯥꯅꯗꯤ ꯅꯪꯉꯣꯟꯗꯒꯤ ꯄꯥꯝꯖꯔꯝꯗꯣꯏꯅꯦꯕ ꯈꯪꯕ꯭ꯔꯥ ꯑꯗꯨ ꯅꯁꯥꯟꯅ ꯈꯪ ꯇꯧꯗ꯭ꯔꯦ ꯅꯠꯇ꯭ꯔꯥ ꯇꯧꯗ꯭ꯔꯒꯗꯤ ꯃꯥꯅ ꯄꯤꯁ ꯄꯥꯝꯃꯦ ꯍꯥꯏꯗꯣ ꯑꯩ ꯈꯪꯉꯦ ꯃꯥꯅ ꯇꯧꯔꯤꯕ ꯄꯣꯠꯇꯣꯕ꯭ꯔꯥ ꯑꯩꯁꯨ ꯑꯩ ꯈꯪꯉꯦꯕ ꯑꯩ ꯍꯥꯏꯁꯦ ꯑꯩ ꯈꯪꯉꯦꯕꯕ꯭ꯔꯥ ꯄꯤꯁ ꯄꯥꯝꯃꯦ ꯁꯣꯏꯅ ꯍꯥꯏꯔꯛꯀꯅꯤꯕ ꯑꯗꯨꯝ ꯍꯥꯏꯕꯗꯤ ꯃꯉꯣꯟꯗꯗꯤ ꯅꯪꯅ ꯀꯩꯁꯨꯝꯗ ꯇꯧꯖꯗ ꯇꯥꯔꯒꯁꯨ ꯈꯪꯗꯦ ꯃꯉꯣꯟꯗ ꯑꯃ ꯁꯣꯏ ꯂꯩꯔꯝꯃꯅꯤꯕ ꯃꯉꯣꯟꯗ ꯄꯤꯁ ꯐꯅꯌꯥꯝꯅ ꯃꯉꯣꯟꯗ ꯅꯨꯡꯉꯥꯏꯍꯟꯗꯕ ꯅꯨꯡꯉꯥꯏ ꯀꯩꯁꯨ ꯑꯩ ꯌꯥꯝ ꯀꯟꯅ ꯃꯉꯣꯟꯗ ꯅꯨꯡꯉꯥꯏꯔꯣꯏꯗꯅꯕ ꯀꯩꯁꯨꯝ ꯇꯧꯕꯗꯩ ꯅꯠꯇꯦꯅ ꯍꯥꯏ ꯇꯥꯔꯒꯁꯨꯅꯦ ꯅꯪ ꯃꯑꯣꯡ ꯃꯇꯧꯗꯣ ꯀꯩꯁꯨ ꯅꯨꯡꯉꯥꯏꯔ ꯃꯣꯏ ꯑꯗꯨꯅꯦ ꯃꯥꯅ ꯄꯤꯁ ꯄꯥꯝꯃꯦ ꯍꯥꯏꯗꯣ ꯋꯥꯈꯜ ꯄꯨꯀꯟꯅ ꯈꯟꯖꯤꯜꯂꯒꯁꯨ ꯂꯩꯔꯝꯃꯅꯦꯕ ꯃꯥ ꯈꯪꯕ꯭ꯔꯥ ꯁꯨꯃꯥꯏ ꯄꯥꯎꯁꯦ ꯐꯥꯎꯔꯛꯇꯦ ꯀꯩ ꯁꯨꯃꯥꯏꯅ ꯇꯧꯔꯝꯅꯤ ꯁꯨꯃꯥꯏ ꯇꯧꯒ ꯄꯣꯏꯅ ꯈꯟꯖꯤꯜꯂꯝ ꯈꯟꯖꯔꯝꯃꯖꯅꯤꯕ ꯅꯨꯄꯤꯗꯤ ꯈꯔꯁꯨ ꯈꯟꯒꯟꯕꯅꯦꯕꯗꯣ ꯑꯗꯨꯅꯦ ꯑꯗꯨꯅ ꯅꯨꯡꯉꯥꯏꯇꯦ ꯃꯥꯅ ꯄꯤꯁ ꯄꯥꯝꯃꯦ ꯀꯥꯏꯅ ꯍꯥꯏ ꯑꯗꯨꯁꯨ ꯑꯩꯗꯤ
ꯈꯪꯗꯕꯗꯤ ꯅꯠꯇꯦ ꯑꯩ ꯂꯣꯏ ꯈꯪꯉꯦ ꯑꯗꯣ ꯑꯩꯁꯨ ꯃꯇꯥꯡꯗ ꯃꯇꯝꯅ ꯌꯥꯒꯤꯗꯕ
ꯐꯥꯎꯅꯕ ꯌꯥ ꯌꯥꯗ꯭ꯔꯕꯅꯦ ꯅꯥꯃꯥꯅꯦ
ꯂꯤꯔꯛꯀꯦ ꯋꯥꯔꯤ ꯃꯈꯥ
ꯎꯝ
ꯑꯗꯨꯢ ꯃꯇꯨꯡ ꯑꯦꯛꯖꯥꯝ ꯇꯧꯗꯣꯔꯦ ꯃꯥꯅ ꯑꯗꯨꯝ ꯍꯥꯏꯔꯛꯑꯀꯣ ꯑꯩꯁꯨ ꯅꯨꯡꯉꯥꯏꯇꯦ ꯑꯦꯛꯖꯥꯝ ꯍꯧꯕꯖꯠ ꯅꯨꯡꯉꯥꯏꯇꯦ ꯊꯥꯕꯗ ꯅꯨꯡꯉꯥꯏꯖꯒꯦꯗꯕꯇꯣ
ꯑꯗꯒꯤ ꯑꯩꯁꯨ ꯑꯩꯁꯨ ꯏꯁꯥꯗꯣ ꯑꯦꯛꯖꯥꯝꯁꯨ ꯀꯨꯏꯗꯕꯅꯤꯅ ꯈꯟꯗꯕꯁꯨ ꯌꯥꯗꯕꯅꯤꯅ ꯁ꯭ꯔꯦꯠꯁꯨ ꯄꯦꯟꯅꯤꯡꯗꯦꯕ ꯈꯟꯕꯨꯗꯤ ꯈꯜꯂꯦ ꯑꯩ ꯉꯝꯅꯕꯗꯤ ꯇꯧꯔꯥ ꯊꯣꯛꯂꯛꯏꯀꯣ ꯏꯁ꯭ꯔꯦꯠꯁꯨ ꯄꯤꯅꯤꯡꯗꯅꯤ ꯑꯩꯅ ꯍꯣꯏ ꯍꯥꯏꯗꯣꯛꯎꯔꯦ ꯑꯩꯗꯩ ꯐꯥꯎ ꯐꯥꯎꯗ꯭ꯔꯦ ꯑꯗꯩ ꯌꯨꯝ ꯊꯣꯛꯂꯛꯑꯦ ꯑꯩꯁꯦ ꯌꯨꯝ ꯊꯣꯛꯂꯛꯑ ꯃꯇꯨꯡꯗꯒꯤ ꯊꯥꯕꯅꯤ ꯊꯥꯕꯁꯤ ꯃꯥ ꯐꯥꯖꯟꯕ ꯍꯜꯂꯛꯇ꯭ꯔꯦ ꯑꯗꯒꯤ ꯑꯩꯅꯁꯨ ꯑꯃꯨꯛꯇꯪꯅꯤ ꯎꯅꯁ ꯈꯣꯠꯁ ꯊꯦꯡꯅꯖꯦ ꯍꯥꯏꯔꯕꯅꯦ ꯑꯗ ꯃꯥꯁꯨ ꯑꯗꯨꯝ ꯎꯅꯤꯡꯗꯦ ꯑꯩ ꯒ꯭ꯔꯦꯖꯨꯑꯦꯁꯟ ꯂꯣꯏꯕꯥ ꯐꯥꯎꯗꯤ ꯑꯩ ꯀꯦꯌꯥ ꯍꯥꯟꯅ ꯐꯖꯅ ꯁꯦꯝꯈꯤꯒꯦ ꯈꯣꯠꯀꯦ ꯍꯥꯏ ꯑꯩꯁꯨ ꯃꯤꯅ ꯑꯗꯨꯃꯥꯏꯅ ꯍꯥꯏꯔꯦ ꯀꯩ ꯈꯨꯡꯒꯗꯨꯅꯣ ꯈꯪꯗ꯭ꯔꯦ ꯑꯗꯨꯝ ꯑꯩꯁꯨ ꯍꯣꯏ ꯍꯥꯏꯔꯦ ꯑꯗꯨꯝ
ꯑꯗꯨꯕꯨꯗꯤ
ꯑꯗꯩ ꯃꯇꯨꯡꯗꯩ ꯑꯩ ꯄꯥꯎ ꯀꯩꯁꯨꯝ ꯐꯥꯎꯈꯤꯗ꯭ꯔꯦ ꯑꯗꯣ ꯑꯗꯨꯝ ꯃꯦꯁꯦꯖꯀꯨꯝ ꯊꯥꯕꯗꯤ ꯍꯟꯗꯤ ꯍꯜꯂꯥꯛꯑꯦ ꯑꯗꯨꯏꯁꯨ ꯃꯤ ꯍꯟꯅꯤꯡꯕ ꯍꯟꯅꯤꯡꯗꯕꯒꯤ ꯃꯑꯣꯡ ꯂꯩꯗꯅ
ꯍꯤꯏꯗ ꯄꯤꯁ ꯄꯥꯝꯃꯦ ꯍꯦꯔꯥ ꯍꯥꯏꯖꯔꯛꯑꯕꯅꯤꯅ ꯑꯗꯨꯝ ꯑꯗꯨꯏꯁꯨ ꯈꯪꯗꯦ ꯅꯪꯅ ꯇꯁꯦꯡꯅ ꯅꯨꯡꯁꯤ ꯅꯨꯄꯤꯗꯣ ꯌꯥꯝ ꯇꯁꯦꯡꯅ ꯅꯨꯡꯁꯤꯕ ꯑꯣꯏꯝꯃꯗꯤ ꯅꯪ ꯃꯥꯅꯥ ꯍꯥꯏꯕ ꯋꯥꯗꯣ ꯀꯩꯁꯨꯝ ꯌꯥꯔꯝꯃꯣꯏ
ꯑꯩ ꯀꯩꯅꯣꯗꯣ ꯌꯥꯝ ꯇꯧꯔꯝꯃꯦ ꯍꯥꯏꯕꯗꯤ ꯏꯁꯇꯝ ꯌꯥꯝ ꯅꯨꯡꯉꯥꯏꯇꯦ ꯍꯥꯏꯗꯤ ꯃꯣꯏ ꯃꯃꯥꯟꯅꯕꯥ ꯃꯌꯥꯝ ꯑꯩ ꯂꯣꯏ ꯈꯪꯅꯩ ꯈꯪꯃ ꯃꯣꯏꯁꯦ ꯂꯣꯏ ꯃꯦꯁꯦꯖ ꯊꯥꯕ ꯋꯥꯥꯟꯗ ꯂꯣꯏ ꯈꯪꯅꯩ ꯑꯗꯨ ꯃꯣꯏ ꯂꯣꯏ ꯍꯪꯉꯦ ꯂꯣꯏ ꯍꯥꯏꯌꯦ ꯂꯣꯏ ꯍꯥꯏꯌꯦ ꯑꯩꯁꯦ ꯂꯣꯏ ꯍꯥꯏ ꯁꯨꯡꯌꯥ ꯌꯥꯔꯝꯗꯦ ꯎꯄꯥꯏ ꯂꯩꯠꯇ꯭ꯔꯦ
ꯎꯝ ꯅꯨꯡꯁꯤꯅꯗꯕꯤ ꯂꯩꯖꯔꯒꯦ ꯈꯟꯂꯝꯃꯅꯤ ꯃꯥꯁꯨ
ꯑꯗꯣ ꯈꯪꯗꯦ ꯍꯥꯏꯗꯤ ꯀꯩꯁꯨꯝ ꯅꯠꯇꯕꯗ ꯌꯥꯝ ꯊꯥꯖꯔꯨꯔꯕ ꯑꯗꯨꯃꯥꯏꯅ ꯇꯧꯋꯦ ꯇꯧꯕ ꯍꯥꯏꯗꯤ ꯍꯣꯏ ꯃꯥꯅꯤ ꯆꯍꯤ ꯑꯅꯤ ꯑꯗꯨꯃꯥꯏꯅ ꯂꯩꯔꯕꯅꯦ ꯑꯦ ꯃꯥ ꯁꯃꯥꯏꯅ ꯂꯩꯕꯤꯅꯤꯅ ꯍꯌꯦꯡꯋꯥꯏ ꯀꯩꯅꯣ ꯇꯧꯕꯤꯅꯤ ꯀꯥꯏꯅ ꯑꯩꯅ ꯑꯗꯨꯃꯥꯏꯅ ꯆꯍꯤ ꯑꯃ ꯂꯩꯊꯣꯛꯎꯔꯁꯨ ꯀꯩꯝ ꯀꯩ ꯀꯩꯝꯇ ꯇꯧꯔꯣꯏ ꯈꯣꯠꯂꯣꯏ ꯈꯟꯖꯔꯨꯕꯗꯨ
ꯎꯝ
ꯄꯦꯕ ꯇꯥꯔꯦ ꯎꯝ ꯈꯜꯂꯨꯔꯗꯤ ꯁꯥꯎꯅꯤꯡꯉꯦ ꯅꯣꯏ ꯅꯨꯉꯥꯏ ꯂꯩꯊꯣꯡꯑꯅꯤ ꯍꯧꯖꯤꯛꯀꯥꯟꯗꯤ ꯐꯤꯂꯝ ꯈꯔ ꯌꯦꯡ